ꯑꯣ ꯕꯣꯊꯦ
ꯎꯝ
ꯈꯣꯏ ꯂꯧ ꯎꯈ꯭ꯔꯕꯣ
ꯂꯧꯖꯨ ꯎꯗ꯭ꯔꯤꯅꯦ
ꯍꯣꯏ ꯑꯈꯣꯏꯒꯤ ꯀꯩꯅꯣꯒꯤꯗꯨꯗꯤ ꯑꯃ ꯑꯥ ꯑꯋꯥꯡꯂꯣꯝ ꯊꯪꯕꯗ ꯂꯩꯕꯗꯣ ꯑꯗꯨꯒꯤ ꯂꯧꯗꯣ ꯁꯤꯡꯗꯣ ꯀꯃꯥꯏꯅ ꯇꯧꯔꯒꯦ ꯐꯖꯅ ꯇꯗ꯭ꯔꯦ ꯐꯖꯅ ꯇꯗ꯭ꯔꯦ
ꯍꯜꯂꯣ
ꯎꯝ ꯇꯔꯦ ꯇꯔꯦ ꯑꯥ
ꯏꯁꯤꯡꯗꯣ ꯂꯩꯇꯕ ꯏꯁꯤꯡꯗꯣ ꯂꯩꯇꯕꯅꯤꯅ ꯂꯧꯗꯣ
ꯌꯥꯝ ꯂꯦꯡꯉꯦ ꯇꯥꯗ꯭ꯔꯦ ꯑꯝꯇ ꯀꯥꯏꯗ ꯂꯩꯩꯅꯣ
ꯑꯩ ꯆꯥꯛ ꯊꯣꯛꯄꯒꯤ ꯋꯥꯛꯀꯤꯡ ꯆꯠꯂꯤꯅꯦ
ꯑꯣ ꯀꯔꯋꯥꯏ ꯆꯠꯂꯤꯅꯣ ꯂꯝ ꯁꯣꯔꯣꯛꯇꯔꯣ ꯅꯠꯇ꯭ꯔꯒꯅ ꯂꯝꯕꯤꯗꯔꯣ
ꯌꯥꯡꯈꯩ ꯇꯧꯔꯦꯟ ꯇꯣꯔꯕꯥꯥꯟꯗ
ꯑꯣ ꯏꯁꯄꯤꯀꯔꯗꯣ ꯈꯔ ꯅꯛꯁꯤꯜꯂꯒ ꯉꯥꯡꯉꯛꯑꯗꯤ ꯑꯗꯨꯅ
ꯏꯁꯄꯤꯀꯔꯁꯨ ꯅꯛꯏꯅꯤꯅꯦ ꯍꯜꯂꯣ
ꯑ ꯇꯥꯔꯤꯕꯣ
ꯑꯗꯣ ꯅꯣꯡꯁꯤꯡ ꯇꯥꯗꯗꯣ ꯆꯥꯕ ꯁꯥꯕꯩ ꯆꯥꯡ ꯋꯥꯠꯄꯅꯤꯅ
ꯎꯝ
ꯂꯧꯗꯣ ꯄꯥꯟꯕ ꯌꯥꯅꯗꯗꯅ ꯀꯅꯥꯝꯇ ꯄꯥꯟꯅꯗ꯭ꯔꯦꯕ
ꯀꯩ ꯐꯧ ꯊꯥꯗꯣꯢꯅꯣ ꯍꯟꯗꯛꯇꯤ
ꯍꯟꯇꯛꯁꯦ ꯍꯥꯏꯕ꯭ꯔꯤꯠ ꯊꯥꯕꯁꯨ ꯍꯥꯏꯕ꯭ꯔꯤꯠꯇꯨ ꯐꯧ ꯉꯟꯕꯅꯤꯅ ꯂꯣꯛꯄ ꯉꯟꯕꯅꯤꯅ ꯍꯌꯦꯡ ꯐꯔꯛ ꯇꯥꯗ꯭ꯔꯅ ꯑꯩꯈꯣꯏꯒꯤ ꯃꯩꯇꯩ ꯐꯧꯗ ꯈꯪꯗꯦ ꯖꯒꯥꯗꯨꯒ ꯆꯥꯟꯅꯕ ꯃꯌꯥꯝ ꯊꯥꯅꯕ ꯑꯗꯨ ꯊꯥ ꯊꯥꯅꯤ ꯍꯧꯖꯤꯛꯃꯛ ꯊꯥꯅꯤ ꯍꯥꯏꯕꯗꯤ ꯑ ꯂꯩꯇ꯭ꯔꯤ
ꯑꯗꯣ ꯍꯧꯖꯤꯛꯀꯥꯟ ꯃꯤ ꯁꯦꯕꯥ ꯌꯥꯝ ꯊꯥꯅꯩꯌꯦꯌꯦ ꯈꯣꯏ ꯏꯃꯥꯟꯅꯕꯍꯣꯢꯁꯨ ꯁꯦꯕꯥ ꯊꯥꯏ ꯍꯥꯎꯕ ꯃꯥꯂꯦ
ꯑ ꯁꯦꯕꯥꯁꯦ ꯀꯩꯅꯣꯅꯦ ꯍꯥꯎꯕꯒꯤ ꯅꯠꯇꯦ ꯁꯦꯕꯥꯥꯁꯦ ꯐꯧꯊꯣꯛꯇꯣ ꯂꯩꯕ ꯆꯥꯡ ꯆꯞ ꯃꯥꯟꯅ ꯐꯧꯊꯣꯛ ꯌꯥꯝ ꯂꯩꯌꯦꯕꯀꯣ ꯑꯗꯨꯒ ꯁꯦꯕꯥ ꯃꯔꯨ ꯑꯣꯏꯅ ꯑꯉꯟ ꯐꯧꯗ ꯊꯟꯅꯅꯕ
ꯎꯝ
ꯍꯣꯏ ꯍꯧꯖꯤꯛ ꯑꯊꯦꯡꯕꯕꯧꯗꯁꯨ ꯊꯥꯅꯩ ꯊꯥꯅꯕꯁꯤꯅ ꯀꯩꯗꯧꯔꯦ ꯑꯩꯈꯣꯏꯒꯤ ꯂꯝꯕꯤ ꯃꯌꯥ ꯈꯔ ꯅꯛꯅꯕ ꯍꯥꯏꯇꯥꯔꯦꯀꯣ ꯑꯗꯒꯤ ꯊꯥꯅꯕ ꯥꯑꯥ ꯂꯧ ꯂꯝꯌꯥꯏꯒꯨꯝꯕ ꯀꯩꯒꯨꯝꯕ ꯊꯥꯅꯗꯕ ꯃꯩ ꯈꯔ ꯉꯟꯕ ꯑꯣꯏꯌꯦꯕꯀꯣ ꯃꯌꯥꯝꯅ ꯃꯨꯟꯅꯗ꯭ꯔꯤꯀꯥꯟꯗ ꯁꯦꯕꯥꯗ ꯍꯥꯟꯅ ꯃꯨꯟꯖꯟꯒ꯭ꯔꯗꯤ ꯍꯌꯦꯡ ꯂꯧ ꯂꯣꯛꯄꯗ ꯌꯥꯝ ꯐꯔꯛ ꯇꯥꯕ
ꯑꯣ
ꯑꯗꯨꯅ ꯑꯊꯦꯡꯕꯗꯗꯤ ꯁꯦꯕꯥ ꯄꯥꯛ ꯊꯥꯅꯗꯦ ꯑꯉꯟ ꯐꯧꯗꯗꯤ ꯁꯦꯕꯥ ꯊꯥꯅꯕ ꯐꯧꯊꯣꯛꯇꯤ ꯌꯥꯝ ꯊꯣꯛ ꯍꯦꯟꯅ ꯃꯌꯥꯝ ꯑꯗꯨꯝ ꯍꯥꯏꯅꯕꯅꯦ ꯁꯦꯕꯥꯗꯤ ꯑꯗꯨꯝ ꯊꯣꯛꯇꯤ ꯊꯣꯛꯄꯅꯦ ꯂ ꯂꯧꯗꯤ ꯎꯆꯤꯟ ꯅꯥꯆꯤꯟꯅ ꯑꯍꯨꯝꯂꯛꯇꯤ ꯈꯣꯏꯖꯤꯜꯂꯨꯔꯦ ꯏꯁꯤꯡ ꯂꯩꯅꯗꯅ ꯃꯍꯩ ꯃꯍꯩꯁꯦ ꯍꯧꯖꯤꯛꯁꯦ ꯍꯟꯗꯛꯁꯨ ꯂꯧ ꯎꯕ ꯌꯥꯔꯣꯏꯗ꯭ꯔꯣ ꯌꯥꯔꯣꯏꯗ ꯃꯥꯜꯂꯦ ꯂꯧ ꯄꯥꯝꯕ ꯌꯥꯔꯣꯏꯗ꯭ꯔꯥ ꯂꯧꯁꯦ ꯂꯧ ꯄꯥꯟꯕ ꯌꯥꯔꯣꯏꯗꯕ ꯃꯥꯥꯟꯅꯦ ꯍꯥꯏꯗꯅ ꯃꯌꯥꯝꯁꯦ ꯌꯥꯝ ꯀꯟꯅ ꯋꯥꯅꯔꯤ
ꯏꯁꯤꯡꯁꯦ ꯍꯣꯏ ꯅꯣꯡ ꯆꯨꯒꯗꯕ ꯃꯇꯝꯗꯗꯤ ꯆꯨꯗ꯭ꯔꯦ ꯑꯗꯨꯅꯅꯤ
ꯏꯊ ꯏꯊꯩ ꯂꯧ ꯂꯧꯈꯣꯡꯖꯨ ꯂꯩꯇꯕ ꯏꯊꯩ ꯂꯧꯈꯣꯡꯗꯣ ꯂꯩꯔꯒꯗꯤ
ꯎꯝ
ꯅꯣꯡ ꯇꯥ ꯅꯣꯡ ꯇꯥꯗꯁꯨ ꯀꯦꯅꯦꯟꯗ ꯀꯩꯗ ꯏꯁꯤꯡ ꯊꯥꯔꯛ ꯄꯗꯨꯅ ꯈꯔ ꯂꯛꯅꯔꯒ ꯏꯁꯤꯡ ꯆꯤꯡꯉꯒ ꯃꯇꯝ ꯆꯥꯅ ꯎꯒꯗꯕꯗꯨꯁꯨ ꯑꯗꯩ ꯗꯤ ꯑꯍꯥ ꯑꯗꯨꯑꯣꯏꯖꯨ ꯐꯪꯗꯕ ꯏꯐꯪ ꯐꯪꯗꯕ
ꯎꯝ
ꯇꯧꯅꯔꯤꯖꯦ ꯑꯗꯨꯟ ꯑꯗꯣ ꯑꯩꯒꯤ ꯁꯥꯏꯒꯤ ꯂꯣꯀꯦꯂ‌ꯦꯇꯤꯖꯨ ꯅꯣꯡꯖ‌ꯦ ꯇꯥ ꯗꯔꯦ ꯖ‌ꯦ ꯈꯪꯉꯕꯅ‌ꯦ ꯍꯧꯖꯤꯛꯁ‌ꯦ ꯂꯧ ꯊꯦꯡꯉꯕꯅꯤ ꯂꯧ ꯄꯥꯝꯕ ꯈꯪꯅꯔꯝꯕꯅꯦ ꯑꯗꯨ ꯈꯪꯅꯕꯗꯨ ꯑꯝ ꯑꯦ ꯃꯍꯩ ꯃꯍꯩ ꯏꯁꯤꯡꯖꯤ ꯉꯟꯇꯥ ꯆꯤꯡꯍꯧꯔꯒ ꯈꯔ ꯃꯇꯝ ꯆꯪ ꯆꯤꯡꯉꯧꯔꯒ ꯂꯧꯖ‌ꯦ ꯃꯇꯝ ꯆꯥꯟ ꯄꯥꯜꯂꯧꯖ‌ꯦ ꯈꯟꯅꯗꯕ ꯍꯌꯦꯡ ꯂꯥꯁ ꯑꯋꯥꯔꯗ ꯂꯥꯁ ꯄꯨꯡꯕꯝꯗ ꯂꯧꯗꯤ ꯎꯗ ꯌꯥꯗꯦ ꯂꯧꯗꯤ ꯄꯥꯟꯗ ꯌꯥꯗꯦ ꯍꯥꯏꯗꯅ ꯊꯦꯡꯉꯑꯀꯥꯟꯗ ꯏꯁꯤꯡ ꯊꯤꯡꯕ ꯍꯧꯅ ꯔꯑꯅꯤ ꯗꯨꯅ ꯐꯧ ꯊꯣꯛꯁꯤ ꯑꯗꯨꯝ ꯋꯥꯂꯛꯄ ꯗꯨꯅ ꯇꯧꯗꯔꯒꯟꯅ ꯅꯣꯏ ꯆꯥ ꯏꯁꯤꯡꯗꯤ ꯆꯥꯟꯅꯕ ꯆꯥꯟꯅꯗ꯭ꯔꯤꯕ
ꯁꯁꯤ ꯃꯈꯣꯏ ꯍꯣꯁꯇꯦꯜꯒꯤ ꯋꯥ ꯂꯩ
ꯄꯨꯡꯗꯤ ꯑ‌ꯦ ꯔꯥꯎꯟꯗ ꯀꯌꯥꯃꯨꯛꯇ ꯆꯥꯕ
ꯐꯨꯡ ꯁ‌ꯦ ꯍꯣꯔꯦꯟ ꯄꯨꯡ ꯇꯔꯥ ꯇꯔꯥ ꯃꯈꯥꯏ ꯇꯔꯥ ꯇꯔꯥ ꯃꯈꯥꯏ ꯁꯥꯏꯗ ꯇꯥꯏ ꯈꯣꯏꯒꯤꯁ ꯀꯩꯗꯩꯅꯣ ꯐꯖꯅ ꯇꯥꯗ꯭ꯔꯦ ꯚꯣꯏ꯭ꯁ ꯇꯣ
ꯉꯁꯤꯒꯤ ꯀꯩ ꯏꯖꯥꯡ ꯆꯥꯕ ꯈꯣꯟ ꯇꯥꯒꯦꯕ
ꯎꯝ ꯑꯈꯣꯏꯖ‌ꯦ ꯑꯥꯕꯖ‌ꯩ ꯀ‌ꯦꯅꯣꯅꯦ ꯃ‌ꯦ ꯀꯟꯅꯣ ꯇꯥꯔꯝꯗ‌ꯣꯏ ꯃꯥꯂꯦ ꯃꯦꯔꯥꯃꯦꯁ ꯅ‌ꯣꯡꯗꯝ ꯅꯥꯏꯖ‌ꯦ
ꯍꯣꯁꯇꯦꯜꯗ ꯄꯨꯟꯅ ꯃꯩ ꯆꯥꯛꯅ ꯂꯩꯕ
ꯍꯥ
ꯅꯣꯏ ꯍꯣꯁꯇꯦꯟꯗ ꯄꯨꯟꯅ ꯃꯤ ꯀꯌꯥꯃꯨꯛ ꯂꯩꯒꯦ
ꯍꯣꯁꯇꯦꯜꯖ‌ꯦ ꯀꯝ ꯑ ꯀꯝꯄꯥꯔ ꯀꯝꯄꯥꯔꯃꯦꯟ ꯑꯝꯗ ꯃꯤ ꯀ‌ꯦꯅꯣ ꯂꯩꯍꯜꯂꯦ ꯑꯥ ꯆꯅꯤ ꯆꯅꯤ ꯃꯨꯛꯀꯤ ꯃꯌꯥ ꯆꯅꯤ ꯌꯥꯡꯈꯩ ꯂꯩꯕꯖꯨ ꯌꯥꯎꯋꯤ ꯆꯅꯤ ꯂꯩꯕꯖꯨ ꯌꯥꯎ ꯔꯨꯝ ꯑꯝꯗꯅ ꯑꯗꯨꯝ ꯁꯤꯡꯒꯜ ꯔꯨꯝ ꯂꯩꯕꯖꯨ ꯌꯥꯎꯋꯤ ꯑꯗꯣ ꯃꯤ ꯑꯅꯤ ꯅꯤ ꯂꯩꯕꯖꯨ ꯌꯥꯎꯋꯦ
ꯑꯣ ꯍꯣꯁꯇꯦꯟ ꯂꯩꯕꯗꯨ ꯀꯃꯥꯏꯟ ꯇꯧꯔꯤꯒꯦ ꯔ‌ꯦꯟꯗ ꯂꯩꯕꯅ ꯄꯥꯝꯕ꯭ꯔꯥ ꯍꯣꯁꯇꯦꯜ ꯂꯩꯕ ꯗꯨ ꯂꯩꯕꯅ ꯐꯕ꯭ꯔꯥ
ꯍꯧꯖꯤꯛꯀꯥꯟ ꯅꯩ ꯍꯥꯏꯔꯨꯔꯗꯤ ꯀ꯭ꯂꯥꯁ ꯆꯠꯄ ꯈꯣꯠꯄ ꯌꯥꯝ ꯇꯧꯕꯅꯤꯅ ꯆꯥꯛ ꯏꯁꯤꯡ ꯊꯣꯡꯗꯤ ꯊꯣꯡꯗ ꯊꯣꯡꯕ ꯉꯝꯃꯣꯏꯌꯦ ꯑꯗꯨꯅ ꯆꯥ ꯏꯟꯖꯥꯡ ꯍꯥꯎꯇ꯭ꯔꯒꯖꯨ ꯏꯟꯖꯥꯡ ꯍꯥꯏꯐꯦꯠ ꯂꯩꯔꯒ ꯅꯣꯡ ꯐꯥꯗꯣꯛ ꯂꯩꯔ ꯆꯥꯕꯅ ꯁꯤꯟꯅꯗꯤ ꯐꯩꯌꯦ ꯑꯃꯨꯛ ꯑꯩ ꯑꯃꯨꯛ ꯔꯦꯟꯇ ꯂꯩꯕ ꯍꯥꯏꯁꯦ ꯍꯣꯏ ꯐ꯭ꯔꯤꯗꯝꯕꯨꯗꯤ ꯑꯣꯏꯅꯤ ꯑꯗꯨ ꯑꯣꯏꯇꯥꯥꯔꯒꯁꯨ ꯆꯥꯛ ꯏꯟꯁꯥꯡ ꯐꯪꯉꯤꯗꯣ ꯀ꯭ꯂꯥꯁ ꯆꯄꯗ ꯅꯪꯉꯣꯏꯗꯕꯅꯤꯅ ꯑꯩꯁꯦ ꯑꯗꯨꯝ ꯍꯣꯁꯇꯦꯜꯗ ꯑꯗꯨꯝ ꯂꯩꯔꯒꯦꯗ
ꯐꯔꯦ ꯐꯔꯦ ꯍꯛꯆꯜꯂ ꯀꯩꯁꯨ ꯀꯩꯁꯨꯀꯥꯏ ꯀꯩꯁꯨꯀꯥꯏꯕ ꯂꯩꯇꯦ ꯑꯗꯨꯅꯕꯨ ꯐꯕ ꯍꯦꯜꯂꯤ ꯃꯌꯥꯝ ꯑꯗꯨꯗ ꯍꯧꯖꯤꯛꯀꯥꯟ ꯑꯉꯥꯡꯁꯤꯡꯁꯤꯁꯨ ꯏꯁꯥ ꯏꯁꯥ ꯂꯣꯏꯅꯃꯛ ꯒ꯭ꯌꯥꯟ ꯇꯥꯔꯗꯤ ꯈ꯭ꯋꯥꯏꯗꯩ ꯐꯩ ꯔꯦꯟꯗ ꯂꯩꯔꯁꯨ ꯑꯗꯨ ꯃꯉꯥꯏ ꯐꯔ ꯒ꯭ꯌꯥꯟꯕꯨꯕ ꯇꯥꯗ꯭ꯔꯗꯤ ꯇꯥꯗ꯭ꯔꯦ ꯍꯣꯁꯇꯦꯜ ꯂꯩꯔꯁꯨ ꯑꯗꯨ ꯃꯉꯥꯏ ꯒ꯭ꯌꯥꯟꯕꯨ ꯇꯥꯗ꯭ꯔꯗꯤ ꯇꯥꯗꯔꯦ ꯏꯁꯥ ꯏꯁꯥꯅ ꯂꯣꯏꯅꯃꯛ ꯑ ꯒ꯭ꯌꯥꯟ ꯆꯠꯂꯒꯦ ꯆꯪꯉꯒꯦ ꯈꯜꯂꯒꯗꯤ ꯑꯗꯨꯝ ꯏꯁꯥꯅ ꯒ꯭ꯌꯥꯟ ꯇꯥꯅ ꯑꯁꯣꯏꯕ ꯑꯔꯥꯟꯕ ꯂꯣꯏ ꯈꯪꯉꯤ ꯉꯥꯛꯇꯅꯤ ꯑꯩꯅ ꯀꯩꯅꯣꯝꯃ ꯇꯧꯒꯤꯕꯗ ꯑꯩꯁ ꯁꯤꯃ ꯁꯣꯏꯈꯔꯦꯅ ꯑꯗꯨꯝ ꯈꯪꯏ ꯉꯥꯛꯇꯅꯤ ꯁꯤ ꯊꯧꯑꯣꯏ ꯇꯧꯔꯗꯤ ꯐꯠꯇꯦ ꯀꯣ ꯍꯥꯏꯕꯗꯨ ꯈꯪꯉꯤ ꯉꯥꯛꯇꯅꯤ ꯑꯗꯨꯅ ꯐꯠꯇꯔꯦ ꯌꯥꯗꯔꯦ ꯍꯥꯏꯔꯗꯤ ꯑꯃꯠꯇ ꯇꯧꯕ ꯇꯧꯗꯕ ꯇꯥꯕ ꯑꯗꯨ ꯑꯣꯏꯔꯀꯥꯟꯗꯗ ꯑꯐꯕ ꯑꯣꯢꯔꯛꯇꯣꯢꯅꯤ ꯑꯗꯨꯗ ꯐꯠꯇꯦꯁꯦ ꯈꯪ ꯈꯪꯅ ꯑꯗꯨꯝ ꯐꯠꯇꯕꯗ ꯑꯗꯨꯝ ꯆꯪꯁꯤꯟꯕ ꯑꯗꯨꯞ ꯈꯣꯡ ꯊꯥꯡꯖꯤꯟꯕ ꯍꯣꯁꯇꯦꯜꯗ ꯂꯩꯕꯁꯨ ꯉꯥꯏꯔꯦ ꯔꯦꯟꯗ ꯂꯩꯔꯁꯨ ꯉꯥꯏꯔꯦ ꯑꯗꯨꯨꯝꯕꯃꯤ ꯑꯃ ꯌꯥꯎꯏ ꯐꯥꯅ ꯋꯥꯔꯗꯦꯟꯗꯨꯅ ꯌꯥꯝ ꯐꯅ ꯀꯟꯅ ꯁꯦꯟꯅꯔꯁꯨ ꯑꯥ ꯃꯥꯅ ꯇꯧꯒꯦ ꯌꯥꯎꯅ ꯇꯧꯕ ꯗꯨꯝꯕ ꯑꯗꯨꯃꯛ ꯎꯄꯥꯏ ꯂꯩꯕ ꯅꯠꯇꯦ ꯑꯗꯣ ꯍꯧꯖꯤꯃꯛꯁꯨ ꯄꯤ ꯑꯦꯁ ꯅ ꯑꯉꯥꯡꯁꯦ ꯀꯔꯛ ꯀꯔꯛ ꯂꯥꯛꯑꯒ ꯁꯦꯟꯅꯔꯁꯨ ꯑꯉꯥꯡꯗꯨꯅ ꯂꯝꯍꯦꯟ ꯇꯨꯍꯦꯟ ꯌꯥꯎꯗꯕꯁꯨ ꯅꯠꯇꯦ ꯃꯌꯥꯝ ꯌꯥꯎꯅꯩ ꯉꯥꯛꯇꯅꯤ ꯃꯃꯥ ꯃꯄꯥ ꯑꯃꯠꯇꯅ ꯃꯆꯥꯁꯤꯡꯕꯨ ꯑꯔꯥꯟꯕ ꯂꯝꯕꯤꯗ ꯈꯥꯛ ꯄꯨꯕ ꯅꯠꯇꯦ ꯑꯌꯥꯝꯕꯅ ꯂꯣꯏꯅꯃꯛ ꯑꯐꯕ ꯃꯥꯏꯀꯩꯗ ꯆꯠꯅꯕ ꯂꯝꯖꯤꯡꯕ ꯂꯝꯇꯥꯛꯄ ꯉꯥꯛꯇꯅꯤ ꯑꯗꯨꯗ ꯑꯉꯥꯡꯗꯨꯅꯤ ꯏꯜꯂꯛꯇꯕꯗꯒꯤ ꯁꯣꯏꯈꯤꯕ ꯉꯥꯛꯇꯅꯤ ꯑꯗꯨꯅ ꯑꯈꯣꯏꯅ ꯍꯥꯏꯒꯗꯕ ꯋꯥꯗꯤ ꯄꯩꯁꯥ ꯐꯖꯅ ꯒ꯭ꯌꯥꯟ ꯇꯥꯎ ꯉꯥꯎꯁꯤꯟꯅꯒꯅꯨ ꯃꯇ ꯃꯥꯡꯍꯟꯒꯅꯨ ꯇꯨꯝꯕ ꯆꯥꯕ ꯆꯥꯡ ꯅꯥꯏꯌꯨ ꯐꯣꯟ ꯁꯤꯖꯤꯟꯅꯕꯒꯤ ꯃꯇꯝꯁꯨ ꯊꯝꯃꯨ ꯍꯧꯖꯤꯛꯀꯥꯟꯗ ꯐꯣꯟ ꯁꯤꯖꯤꯟꯅꯩꯅꯦꯅ ꯐꯣꯟ ꯀꯥꯟꯅꯕ ꯏꯟꯇ꯭ꯔꯅꯦꯠꯀꯤ ꯀꯥꯟꯅꯕ ꯂꯧ ꯕꯗꯤ ꯑꯌꯥꯝꯕꯅ ꯌꯥꯎꯗꯕꯒꯨꯝ ꯇꯧꯌꯦ ꯑꯌꯥꯝ ꯂꯣꯏꯅꯃꯛ ꯋꯥꯆꯞ ꯐꯦꯁꯕꯨꯛꯇ ꯒꯦꯝꯗ ꯀꯔꯤꯗ ꯇꯧꯅꯔꯗꯅ ꯑꯗꯨꯝ ꯃꯥꯒꯤ ꯇꯝꯃꯤꯕ ꯑꯗꯨꯗ ꯐꯣꯀꯁ ꯄꯤꯗꯕꯗꯒꯤ ꯎꯝ ꯍꯥ ꯍꯩꯕ ꯆꯥꯡ ꯋꯥꯠꯂꯛꯄ ꯑꯗꯨꯒꯨꯝꯕ ꯃꯤ ꯌꯥꯝ ꯌꯥꯝ ꯌꯥꯎꯋꯤ ꯑꯗꯨ ꯇꯧꯒꯅꯨ ꯐꯠꯇꯦ
ꯍꯣꯢ ꯇꯧꯗꯦꯗ ꯗꯨꯕꯨꯗꯤ
ꯁꯤꯃ ꯇꯧꯁꯤꯀꯣ ꯁꯤꯃ ꯆꯥꯁꯤꯀꯣ ꯍꯥꯏꯕꯗ ꯃꯗꯨꯁꯨ ꯇꯧꯔꯨꯅꯨ ꯑꯉꯥꯡ ꯑꯣꯏꯔꯤꯉꯩꯗ ꯑꯐꯕ ꯋꯥꯈꯟ ꯈꯜꯂꯨ ꯅꯨꯡꯉꯥꯏꯕ ꯋꯥꯈꯜ ꯈꯜꯂꯨ ꯑꯋꯥꯕ ꯋꯈꯜ ꯈꯟꯒꯅꯨ ꯐꯠꯇꯕ ꯋꯈꯜ ꯈꯟꯒꯅꯨ ꯑꯐꯕ ꯋꯥꯈꯜꯗ ꯋꯥꯈꯟꯗ ꯗꯨꯝ ꯈꯜꯂꯩꯔꯒ ꯌꯥꯔꯤꯃꯈꯩꯗꯤ ꯌꯥꯝꯅ ꯏꯃꯥꯟꯅꯁꯤꯟꯅꯕꯨ ꯐꯖꯅ ꯐꯛꯇꯕ ꯈꯣꯠ ꯌꯥꯎꯕ ꯌꯥꯎꯕ ꯌꯥꯎꯗ
ꯑꯁ ꯃꯣꯏ ꯃꯌꯥꯡ ꯀꯥꯡꯕꯨꯁꯦ ꯑꯗꯨꯝ ꯌꯥꯎꯗꯤ ꯌꯥꯎꯋꯤꯗ ꯃꯤꯌꯥꯡꯅꯦꯕ ꯑꯩꯈꯣꯏ ꯑꯗꯣ ꯑꯈꯣꯏ ꯃꯣꯏ ꯄꯥꯝꯕ ꯃꯥꯟꯅꯗꯦ
ꯗꯨꯅꯤ ꯃꯄꯥꯟꯗ ꯂꯩꯔꯗꯤ ꯌꯥꯝ ꯁꯤꯡꯅ ꯀꯣ ꯌꯥꯝ ꯁꯤꯡꯅ ꯂꯩꯒꯗꯕꯅꯤ ꯐꯕ ꯐꯠꯇꯕ ꯂꯣꯏꯅꯃꯛ ꯈꯪꯒꯗꯕꯅꯤ ꯑꯁꯤꯅ ꯁꯤ ꯇꯤꯟꯅꯔꯛꯄꯅ ꯑꯪꯉꯣꯟꯗ ꯀꯥꯟꯅꯔꯛꯒꯅꯤ ꯃꯤ ꯇꯤꯟꯅꯔꯒ ꯑꯩꯉꯣꯟꯗ ꯃꯥꯡꯖꯅꯤ ꯍꯥꯏꯕ ꯋꯥꯈꯜꯗ ꯈꯟꯒꯗꯕꯅꯤ ꯏꯃꯥꯟꯅꯕꯅꯤ ꯍꯥꯏꯗꯅ ꯄꯪꯂꯣꯏ ꯂꯣꯏꯅꯕꯁꯨ ꯌꯥꯕ ꯅꯠꯇꯦ ꯑꯈꯣꯏ ꯂꯣꯏꯅꯕ ꯃꯇꯝꯗ ꯁꯨꯃꯥꯏꯅ ꯑꯃ ꯍꯥꯏꯌꯦ ꯑꯥ ꯂꯤꯟꯗ ꯃꯁꯛ ꯈꯪꯕ ꯍꯥꯏꯕ ꯂꯤꯟꯗꯥ ꯃꯁꯛ ꯈꯪꯕ ꯍꯥꯏꯕꯗꯤ ꯃꯥꯒꯤ ꯃꯇꯤꯛ ꯃꯒꯨꯟ ꯍꯥ ꯃꯥꯁꯦ ꯀꯅꯥꯅꯣ ꯀꯔꯤꯅꯣ ꯃꯥꯁꯦ ꯐꯖꯅ ꯈꯪꯂꯕ ꯃꯇꯨꯡꯗ ꯑꯈꯣꯏ ꯂꯣꯏꯅꯧ ꯍꯥꯏꯌꯦ ꯑꯐꯕ ꯃꯔꯨꯞ ꯑꯃꯅ ꯃꯤ ꯑꯃꯕꯨ ꯁꯥꯔꯒ ꯀꯥꯕ ꯉꯝꯍꯜꯂꯤ ꯑꯗꯨꯒ ꯐꯠꯇꯕ ꯐꯠꯇꯕ ꯑꯃꯅ ꯃꯤ ꯑꯃꯕꯨ ꯅꯣꯔꯣꯛꯇ ꯆꯤꯟꯊꯩ ꯍꯥꯏꯗꯅ ꯑꯍꯜ ꯂꯃꯟꯁꯤꯡ ꯄꯣꯎꯔꯧ ꯑꯃꯁꯨ ꯂꯩ ꯇꯥꯕ ꯅꯠꯇ꯭ꯔꯥ
ꯎꯝ ꯍꯣꯏ
ꯑꯗꯨꯗꯣ ꯑꯗꯨꯝ ꯑꯗꯨ ꯅꯤꯡꯁꯤꯡꯉꯣ ꯀꯣ ꯑꯈꯣꯏꯒꯤ ꯇꯤꯟꯅ ꯂꯩꯒ ꯂꯩꯗ ꯇꯣꯡꯉꯨꯕꯗꯒꯤ ꯂꯩꯒ ꯂꯣꯏꯅꯔꯨꯕꯗꯒꯤ ꯁ꯭ꯔꯤ ꯒꯣꯕꯤꯟꯒꯤ ꯃꯅꯥꯛꯇ ꯌꯧꯕ ꯉꯝꯃꯤ ꯑꯗꯨꯒ ꯎꯒ ꯃꯔꯨꯞ ꯑꯣꯏꯔꯨꯕꯅꯤ ꯌꯨꯄꯤꯅ ꯏꯁꯤꯡꯗ ꯇꯥꯎꯕ ꯉꯝꯃꯤ ꯍꯥꯏꯕꯗꯣ ꯑꯗꯨ ꯑꯗꯨꯗꯣ ꯅꯤꯡꯁꯤꯡꯒꯗꯕꯅꯤ ꯈꯪꯗꯦ ꯃꯄꯥꯟ ꯂꯩꯕꯒ ꯉꯥꯎꯁꯟꯅꯒꯅꯨ ꯉꯥꯎꯁꯟꯅꯕ ꯌꯥꯗꯦ ꯃꯇꯝ ꯃꯥꯡꯍꯟꯒꯅꯨ ꯑꯗꯨꯝ ꯀꯔꯤꯒꯨꯝꯕ ꯍꯛꯆꯥꯡ ꯅꯨꯡꯉꯥꯏꯇꯕ ꯈꯣꯠꯇꯕ ꯂꯩꯔꯁꯨ ꯑꯗꯨꯅ ꯄꯥꯎ ꯍꯥꯏꯔꯛꯑꯣ ꯃꯪ ꯅ ꯇꯨꯝꯃꯝꯗꯥꯏꯗ ꯑꯣꯖꯥ ꯒꯨꯔꯨ ꯏꯃꯥ ꯏꯄꯥ ꯅꯤꯡꯁꯤꯡꯉꯨ ꯅꯨꯡꯇꯤꯒꯤ ꯇꯥꯛꯈꯤꯕ ꯁ꯭ꯀꯨꯜ ꯇꯥꯥꯛꯄ ꯀꯣꯂꯦꯁꯇ ꯇꯥꯛꯄ ꯄꯔꯥꯁꯤꯡꯗꯨ ꯅꯨꯡꯇꯤꯒꯤ ꯇꯨꯝꯃꯝꯗꯥꯏꯗ